ꯑ ꯍꯣꯏ ꯑꯣ ꯇꯥꯕꯔꯣ ꯑꯣ ꯀꯩꯗꯧꯔꯤꯅꯣ ꯍꯧꯖꯤꯛꯇ ꯊꯣꯡꯕ ꯍꯧꯕꯗ ꯉꯥꯏꯔꯤꯗ
ꯊꯦꯡꯌꯦꯅꯦ
ꯎꯝ ꯇꯥꯏꯃꯤꯡꯗꯣ ꯁꯨꯃꯥꯏꯅ ꯑꯗꯨꯝ ꯑꯣꯏꯕꯒꯤ ꯑꯗꯥꯑꯗꯥ ꯀꯨꯀꯔ ꯀꯥꯝꯕ ꯃꯈꯣꯟ ꯇꯥꯡꯔꯝꯒꯅꯤ
ꯇꯥꯏꯌꯦ ꯇꯥꯏꯌꯦ
ꯎꯝ
ꯆꯥꯛ ꯆꯥꯔꯕꯣ ꯑ ꯉꯁꯤꯕꯤ ꯁꯟꯁꯥ ꯑꯀꯪꯕꯒ ꯑꯂꯨꯒ ꯑꯗꯨꯝ
ꯌꯥꯝ ꯍꯥꯎꯅꯤꯍꯦ
ꯎꯝ
ꯈꯔꯥ ꯁꯥꯔꯒ ꯀꯣ
ꯍꯣꯏ ꯍꯣꯏ
ꯊꯥꯛ ꯆꯥꯔꯗꯤ ꯌꯥꯝ ꯍꯥꯎꯕꯅꯦ ꯑꯗꯨ
ꯎꯝ ꯅꯣꯏꯗꯤ ꯆꯥꯔ ꯆꯥꯔꯝꯃꯅꯤ
ꯑꯩꯈꯣꯏꯗꯤ ꯀꯥꯡꯁꯣꯏ ꯆꯥꯔꯒ ꯊꯥꯡꯖꯤꯡꯒꯤ ꯎꯝ ꯆꯠꯅꯤꯗꯣ
ꯍꯣꯏ ꯍꯣꯏ ꯑꯣ ꯍꯥꯎꯔꯝꯃꯅꯤ ꯅꯣꯏꯁꯨ ꯊꯥꯡꯖꯤꯡꯗꯣ ꯑꯁ ꯆ ꯆꯥꯗꯕ ꯀꯨꯏꯔꯦ ꯑꯩꯗꯤ
ꯌꯥꯝ ꯍꯥꯎꯋꯦ
ꯍꯣꯏ ꯍꯥꯎꯔꯝꯒꯅꯤ ꯎꯝ ꯊꯥꯡꯖꯤꯡ ꯆꯥꯅꯤꯡꯉꯦ ꯊꯥꯡꯖꯤꯡ ꯆꯥꯗꯕ ꯀꯨꯏꯔꯦ
ꯎꯝ ꯅꯣꯏ ꯁꯤꯁꯇꯔꯗꯤ ꯀꯩꯅꯣ ꯀꯣꯂꯦꯖ ꯢꯁꯇꯨꯗꯦꯟ ꯑꯣꯏꯔꯤꯕꯣ ꯅꯠꯇ꯭ꯔꯒ ꯑꯗꯨꯝ
ꯑꯩꯗꯤ ꯇꯝꯕ ꯂꯣꯏꯈ꯭ꯔꯦꯗ
ꯑꯣ
ꯇꯝꯕ ꯂꯣꯏꯔꯒ ꯍꯧꯖꯤꯛꯀꯥꯟꯗꯤ ꯐ꯭ꯔꯤꯗ ꯂꯩ
ꯑꯣ
ꯊꯕꯛꯁꯨ ꯐꯪꯗꯕ
ꯎꯝ
ꯐꯪꯕꯁꯤꯁꯨ ꯌꯥꯝ ꯋꯥꯥꯢ
ꯑꯣ ꯑꯗꯨꯝ ꯍꯣꯠꯅꯔꯗꯤ ꯑꯗꯨꯝ ꯐꯪꯒꯅꯤꯗ ꯍꯥꯏꯗꯤ ꯀꯩ ꯀꯩ ꯂꯩꯕ꯭ꯔꯣ ꯑꯗꯨꯗꯣ ꯈꯪꯉꯒ ꯑꯣꯄꯣꯔꯆꯨꯅꯤꯇꯤ ꯒ꯭ꯔꯥꯞ ꯇꯧꯕ ꯍꯩꯔꯦꯗ ꯑꯗꯨꯝ ꯐꯪꯒꯅꯤꯗ
ꯌꯦꯡꯕ ꯇꯥꯔꯦ
ꯑꯣ
ꯑꯁ ꯊꯕꯛ ꯐꯪꯅꯤꯡꯉꯥꯏꯁꯨ ꯀꯣ ꯈꯜꯂꯒ ꯑꯁ ꯍꯧꯖꯤꯛꯀꯥꯟꯁꯦ ꯃꯊꯥ ꯁꯔꯦ
ꯑꯦ ꯃꯊ ꯁꯥꯒꯅꯨꯗ ꯃꯇꯝ ꯂꯥꯛꯀꯅꯤꯗ ꯊꯕꯛ ꯅꯠꯇ꯭ꯔꯁꯨ ꯀꯩ ꯀꯩꯅꯣ ꯐꯕ ꯂꯥꯛꯀꯅꯤ
ꯕꯤ ꯑꯦꯠꯁꯨ ꯇꯝꯕ ꯂꯣꯏꯔꯦ ꯑꯣꯖꯥꯁꯨ ꯑꯁ ꯇꯧꯅꯤꯉꯥꯏ ꯐꯪꯒꯗꯕ ꯃꯥꯟꯗꯦꯗ ꯍꯧꯖꯤꯛꯀꯥꯟꯗꯤ ꯄꯩꯁꯥ ꯄꯩꯁꯥꯒꯤ ꯃꯇꯨꯡ ꯏꯟꯕꯀꯣ
ꯍꯣꯏ ꯍꯣꯏ ꯑꯗꯨꯝ ꯇ꯭ꯔꯥꯏ ꯇꯧꯊꯣꯛꯑꯣ ꯀꯩꯁꯨ ꯀꯥꯏꯗ ꯑꯗꯨꯝ ꯇ꯭ꯔꯥꯏ ꯇꯧꯊꯣꯛꯑꯣ
ꯍꯣꯏ
ꯍꯥꯏꯗꯤ ꯃꯣꯏ ꯔꯤꯀ꯭ꯔꯨꯏꯠ ꯇꯧꯈꯤꯕꯁꯤꯡꯁꯨ ꯄꯩꯁꯥꯗ ꯈꯛꯇꯪ ꯌꯦꯡꯗꯑꯁꯨ ꯂꯩꯔꯝꯒꯅꯦꯕ ꯍꯥꯏꯗꯤ ꯃꯥ ꯃꯥꯒꯤ ꯁꯀꯤꯜꯒ ꯑꯥꯏꯗꯤꯌꯣꯂꯣꯖꯤꯒ ꯀꯩꯀꯩꯗ ꯌꯦꯡꯕꯁꯨ ꯂꯩꯔꯝꯒꯅꯦꯕ ꯀꯣ
ꯎꯝ
ꯑꯗꯨꯗ ꯎꯝ
ꯑ ꯍꯧꯖꯤꯛꯀꯥꯟꯁꯦ ꯄꯩꯁꯥ ꯂꯥꯈ ꯇꯔꯥ ꯇꯔꯥ ꯍꯦꯟꯅꯒ ꯅꯤꯑꯕ
ꯑꯣ ꯑꯠꯆꯥꯥ ꯀꯩꯒꯤ ꯊꯕꯛ ꯑꯣꯏꯗꯣꯏꯅꯣ ꯀꯩ
ꯑꯣꯖꯥ ꯑꯣꯖꯥ ꯇꯧꯅꯤꯡꯉꯥꯏ ꯀꯣ
ꯑꯣ ꯌꯨꯅꯤꯕꯔꯁꯤꯇꯤꯒꯨꯝꯕꯗ꯭ꯔꯣ ꯅꯠꯇ꯭ꯔꯒ ꯑ
ꯑꯁ ꯀꯥꯎꯁꯨ ꯀꯥꯎꯁꯨ ꯑꯣꯖꯥ ꯄ꯭ꯔꯥꯏꯃꯔꯤ ꯇꯤꯆꯔ ꯑꯗꯨꯒꯨꯝꯕꯁꯨ ꯀꯣ ꯑꯁ ꯄꯩꯁꯥ ꯌꯥꯝ ꯌꯥꯝ ꯅꯤꯕꯅꯤ
ꯑꯣ ꯍꯣꯏ ꯍꯣꯏꯗ ꯍꯧꯖꯤꯛ ꯃꯇꯝꯗꯤꯀꯣ ꯄꯩꯁꯥ ꯄꯩꯁꯥꯒ ꯈꯈꯤꯇꯪ ꯑꯣꯏꯔꯦ ꯎꯝ
ꯑꯗꯨꯅꯦ ꯄꯩꯁꯥ ꯑ ꯊꯕꯛ ꯐꯪꯒꯦꯅ ꯈꯟꯗ꯭ꯔꯦꯗ
ꯎꯝ
ꯄꯩꯁꯥ ꯂꯩꯇꯕ ꯃꯕꯅꯤꯀꯣ
ꯃꯥꯅꯦ ꯃꯥꯅꯦ ꯋꯥꯕꯅꯤ ꯎꯝ
ꯅꯣꯏꯗꯤ ꯀꯩꯀꯩ ꯇꯝꯃꯦ
ꯑꯩꯗꯤ ꯒ꯭ꯔꯦꯖꯨꯑꯦꯁꯟ ꯂꯣꯏꯔꯒ ꯍꯧꯖꯤꯛ ꯍꯧꯖꯤꯛ ꯑꯗꯨꯝ ꯑꯦꯛꯖꯥꯝ ꯊꯥꯅꯤꯡꯉꯥꯏ ꯄ꯭ꯔꯤꯄꯦꯌꯔ ꯇꯧꯔꯤꯗ
ꯑ ꯀꯔꯤ ꯑꯦꯛꯖꯥꯝ ꯊꯥꯒꯦꯅ ꯈꯟꯕ꯭ꯔꯥ
ꯑꯦꯝ ꯄꯤ ꯑꯦꯁ ꯁꯤ ꯇꯧ ꯊꯥꯒꯦꯅ ꯀꯣ
ꯑꯣꯍ ꯑꯣꯍ ꯑ ꯐ ꯑꯝ ꯐꯩ ꯀꯥꯟꯅꯥ ꯍꯣꯅ
ꯎꯝ ꯎꯝ ꯍ ꯍ ꯍꯟꯅꯔꯦ ꯎꯝ
ꯌꯥꯝꯐꯥꯏ
ꯎꯝ ꯅꯣꯏ ꯉꯁꯤꯗꯤ ꯀꯩ ꯀꯩ ꯇꯧꯈ꯭ꯔꯦ
ꯑ ꯑꯁꯤꯗꯤ ꯆꯔꯆ ꯆꯠꯂꯒ ꯑꯃ ꯃꯨꯛꯀ ꯍꯥꯂꯥꯏ ꯑꯃꯨꯛꯀ ꯃꯤꯇꯤꯡ ꯇꯧꯋꯦ ꯁꯟꯗꯦꯁꯨꯀꯣ ꯌꯥꯝ ꯊꯕꯛ ꯆꯤꯟꯕꯅꯤ
ꯍꯣꯏꯍꯣꯏ ꯑꯩꯈꯣꯏ ꯁ꯭ꯋꯥꯏꯗꯗꯤ ꯑꯁ ꯀꯩꯅꯣ ꯑꯌꯨꯛ ꯐꯣꯔ ꯊꯥꯔꯇꯤꯗꯒꯤ ꯐꯣꯔ ꯑꯌꯨꯛ ꯐꯣꯔ ꯊꯥꯔꯇꯤꯗꯒꯤ ꯐꯥꯏꯚ ꯍꯧꯖꯤꯛ ꯏꯚꯤꯅꯤꯡ ꯐꯥꯎ ꯀꯣ
ꯎꯝ
ꯅꯣꯡ ꯑꯗꯨꯝ ꯈꯔ ꯈꯔ ꯆꯨꯔ ꯂꯩꯕ ꯑꯗꯣ ꯑꯁ ꯍꯥꯏꯗꯤ ꯁꯟꯗꯦꯁꯨ ꯑꯣꯏꯕꯅꯤꯅ ꯊꯕꯛ ꯆꯥꯎꯕꯗꯤ ꯇꯧꯕ ꯌꯥꯗ꯭ꯔꯦ ꯑꯗꯨ ꯑꯣꯏꯔꯁꯨ ꯀꯩꯅꯣ ꯃꯄꯥꯟ ꯊꯣꯛ ꯄꯄ ꯀꯩ ꯀꯩ ꯈꯤꯇꯪ ꯑꯣꯏꯔꯁꯨ ꯑꯗꯨ ꯇꯧꯕꯁꯨ ꯌꯥꯗ꯭ꯔꯦꯕ ꯅꯣꯡꯗꯣ ꯑꯗꯨꯝ ꯆꯨ ꯆꯨ ꯆꯨ ꯂꯩꯕꯀꯣ ꯑꯗꯒꯤ ꯑꯗꯨꯝ ꯌꯨꯝꯗ ꯗꯨꯝ ꯒꯦꯝ ꯁꯥꯟꯅꯕ ꯅꯠꯇ꯭ꯔꯒ ꯀꯔꯤ ꯂꯥꯏꯔꯤꯛ ꯄꯨꯕꯨꯗꯤ ꯑꯩꯈꯣꯏꯗ ꯑꯗꯨꯝ ꯑꯦꯚ꯭ꯔꯤꯗꯦ ꯔꯨꯇꯤꯟ ꯂꯩꯕꯅꯤꯅ ꯑꯗꯨꯝ ꯄꯥꯕ ꯑꯗꯨ ꯑꯣꯏꯔꯁꯨ ꯀꯩ ꯍꯥꯏꯁꯦ ꯃꯄꯥꯟ ꯊꯣꯛꯅꯕ ꯐ꯭ꯔꯦꯁ ꯇꯧꯅꯕ ꯔꯤꯀ꯭꯭ꯔꯦꯁꯟ ꯇꯧꯅꯕ ꯑꯗꯨꯒꯨꯝꯕ ꯃꯇꯝꯗꯣ ꯐꯪꯗ꯭ꯔꯦꯕ ꯉꯁꯤꯗꯤ
ꯎꯝ ꯎꯝ ꯅꯣꯡ ꯆꯨꯕꯁꯤꯁꯨꯀꯣ ꯆꯨꯝꯃꯅꯗꯤ ꯇꯟꯕꯅꯤ
ꯍꯣꯏ ꯍꯣꯏ ꯍꯣꯏ
ꯊꯣꯡꯕ ꯂꯣꯏꯔꯕꯣ
ꯍꯥ
ꯊꯣꯡꯕ ꯂꯣꯏꯔꯕꯣ
ꯍꯣꯏ ꯍꯧꯖꯤꯛꯇ ꯀꯨꯀꯔꯗꯤ ꯀꯥꯝꯕ ꯂꯣꯏꯔꯦ ꯉꯥꯏꯍꯥꯛꯇꯪ ꯂꯩꯔꯒ ꯆꯥꯔꯅꯤ
ꯅꯪꯅ ꯑꯗꯨꯝ ꯊꯣꯡꯕ꯭ꯔꯥ
ꯑ ꯏꯆꯦ ꯂꯩꯗ
ꯑꯣ
ꯏꯆꯦꯒꯥ ꯑꯩꯒꯥ ꯂꯩꯃꯤꯅꯥꯕꯀꯣ
ꯑꯣ
ꯑꯗꯨꯒ ꯏꯅꯥꯎꯄꯥ ꯑꯃ
ꯑꯣꯀꯦ
ꯍꯟꯗꯛ ꯀꯩꯅꯣ ꯄꯣꯠꯆꯩꯁꯤꯁꯨ ꯄ꯭ꯔꯥꯏꯖꯁꯤꯡꯁꯨ ꯂꯣꯏ ꯍꯦꯟꯒꯠꯈ꯭ꯔꯦꯅꯦ
ꯅꯣꯏ ꯃꯐꯝꯗ
ꯎꯝ
ꯎꯝ ꯌꯦꯟꯁꯥꯡ ꯅꯥꯄꯤꯔꯥ ꯅꯠꯇ꯭ꯔꯒ
ꯀꯨꯝꯕ ꯀꯩ ꯀꯩ ꯑꯣꯏꯕꯒꯤ
ꯎꯝ ꯏꯟꯖꯥꯡ ꯅꯥꯄꯤꯔꯣ ꯇꯥꯡꯕ
ꯍꯣꯏ ꯍꯣꯏ ꯀꯣꯕꯤ ꯀꯦꯖꯤꯗ ꯀꯌꯥ ꯄꯤꯔꯤꯅꯣ ꯑꯥꯗ
ꯈꯪꯗꯦ ꯑꯩꯗꯤ ꯀꯣꯕꯤꯗꯤꯀꯣ ꯑꯩ ꯆꯥꯅꯤꯡꯗꯕꯒꯤꯁꯨ ꯁꯨꯛ ꯂꯧ ꯂꯧꯗꯦ ꯑꯩꯗꯤ
ꯑꯣ ꯑꯩꯈꯣꯏꯁꯨꯅꯤꯗ ꯍꯥꯏꯗꯤ ꯃꯔꯛ ꯃꯔꯛꯇ ꯀꯣ ꯑꯗꯨꯝ ꯆꯥꯕꯗ
ꯑꯩꯗꯤ ꯀꯣꯕꯤꯗꯤ ꯄꯥꯛ ꯂꯥꯎꯗꯕꯅꯦ ꯁꯤꯡꯖꯨ ꯆꯥꯅꯤꯡꯉꯥꯏꯗꯤ ꯂꯧꯋꯦ ꯃꯔꯛ ꯃꯔꯛꯇ ꯀꯣ
ꯎꯝ
ꯄꯛꯇꯤ ꯂꯧꯗꯦ
ꯑꯣ
ꯀꯦꯖꯤꯗ ꯀꯌꯥ ꯀꯌꯥ ꯄꯤꯒꯦ
ꯑꯩꯈꯣꯏ ꯁꯤꯗ ꯐꯣꯔꯇꯤ ꯐꯣꯔꯇꯤ ꯌꯧꯈ꯭ꯔꯦ
ꯑꯣ
ꯅꯍꯥꯟꯈꯩꯗꯤ ꯇ꯭ꯋꯦꯟꯇꯤ ꯐꯥꯎ ꯌꯥꯔꯝꯕꯅꯦꯕ ꯀꯦꯖꯤ ꯑꯃꯗ ꯍꯧꯖꯤꯛ ꯇꯤ ꯑꯦꯁ ꯐꯣꯔꯇꯤ ꯌꯧꯔꯛꯈ꯭ꯔꯦ
ꯑꯣ
ꯇꯤꯜꯍꯧꯒ ꯀꯩ ꯀꯩꯁꯨ ꯂꯣꯏ ꯋꯥꯡ
ꯑꯣ ꯑꯣ
ꯅꯣꯏꯗꯤ ꯑꯥ
ꯅꯣꯡ ꯆꯨꯃꯟꯗꯗꯤꯀꯣ ꯏꯁꯤꯡ ꯊꯨꯝꯕꯒ ꯀꯔꯤ ꯀꯔꯤꯗ ꯇꯧꯔꯗꯤ ꯄꯣꯠ ꯇꯥꯡꯕꯅꯤ
ꯍꯣꯏ ꯍꯣꯏ ꯑꯗꯨꯃꯥꯏꯅ ꯇꯧꯋꯦ ꯎꯝ ꯅꯣꯏꯗꯤ ꯍꯤꯡꯒꯣꯜꯒꯨꯝꯕ ꯂꯩꯔꯝ ꯂꯩꯕ꯭ꯔꯣ
ꯂꯩꯇꯦ ꯑꯩꯈꯣꯏꯒꯤ ꯃꯐꯝꯗꯗꯤꯀꯣ
ꯎꯝ
ꯇꯧꯅꯤꯡꯉꯥꯏ ꯃꯐꯝ ꯂꯩꯇꯕ
ꯑꯣ ꯑꯣ ꯇꯝꯄꯥꯛꯇꯔꯣ ꯂꯩꯔꯤꯁꯦ
ꯆꯤꯡꯒꯅꯤ ꯑꯗꯨꯕꯨ ꯑꯩꯈꯣꯏꯗꯤꯀꯣ ꯕꯖꯥꯔ ꯃꯅꯥꯛ ꯇ ꯂꯩꯕꯅꯤꯅ
ꯑꯣ ꯑꯣ ꯑꯣ ꯑꯣ ꯑꯣ ꯑꯣꯀꯦ ꯑꯣꯀꯦ
ꯎꯝ ꯃꯐꯝ ꯂꯩꯇꯦ ꯇꯧꯅꯤꯡꯉꯥꯏ
ꯑꯥ ꯑꯥ
ꯇꯧꯅꯤꯡꯉꯦ ꯑꯗꯨ ꯑꯣꯏꯔꯁꯨ ꯃꯐꯝ ꯂꯩꯇꯕ
ꯎꯝ ꯑꯆꯥꯆꯥ ꯑꯆꯥ ꯍ
ꯖꯒꯥꯗꯣ ꯄꯤꯛꯄꯅꯤꯅꯀꯣ ꯖꯒꯥ ꯂꯩꯇꯕ
ꯎꯥ
ꯎꯝ ꯌꯥꯝ ꯇꯧꯅꯤꯡꯕꯅꯦ ꯑꯗꯨꯕꯨ ꯎꯄꯥꯏ ꯂꯩꯇ꯭ꯔꯦ
ꯑꯣ
ꯖꯒꯥ ꯄꯤꯛꯃꯟꯕꯒꯤ
ꯑꯥ ꯑꯩꯈꯣꯏꯗꯗꯤ ꯍꯥꯏꯗꯤ ꯎꯝ ꯀꯩꯅꯣꯗꯅꯤꯅ ꯍꯤꯡꯒꯣꯜꯗꯤ ꯂꯩ ꯑꯗꯨ ꯑꯣꯏꯔꯁꯨ ꯌꯥꯝ ꯄꯥꯛ ꯀꯩꯅꯣ ꯇꯧꯒꯟꯗꯦꯕꯀꯣ ꯍꯥꯏꯗꯤ ꯃꯥ ꯃꯥꯒꯤ ꯊꯕꯛ ꯑꯗꯨꯝ ꯁ ꯂꯩꯔꯕꯅꯤꯅ ꯍꯣꯏꯗ ꯀꯤꯠꯆꯟ ꯒꯥꯔꯗꯦꯟꯒꯤꯗꯤ ꯑꯗꯨꯝ ꯈꯔꯗꯤ ꯁꯦꯝꯃꯦꯕꯀꯣ
ꯎꯝ
ꯑꯗꯣ ꯌꯥꯝ ꯆꯥꯎꯅꯗꯤ ꯁꯦꯝꯗꯣꯏꯗ ꯍꯟꯗꯛꯇꯤ
ꯑꯣ
ꯎꯝ
ꯈꯔ ꯈꯔ ꯂꯩ ꯇꯧꯕꯗꯨꯅ ꯐꯩꯗ ꯆꯥꯎꯅꯁꯨ ꯇꯧꯕ ꯉꯝꯗꯦ ꯑꯗꯨꯕꯨ ꯈꯔꯗꯤ ꯄꯥꯝꯕꯀꯣ ꯈꯔ ꯏꯟꯁꯥꯡ ꯅꯥꯄꯤ ꯈꯔ ꯈꯔ ꯆꯥꯅꯤꯡꯉꯥꯏꯗꯤ ꯇꯧꯅꯤꯡꯕꯅꯦ ꯑꯩꯗꯤ ꯏꯟꯇꯔꯦꯁ ꯌꯥꯝ ꯂꯩꯌꯦ ꯑꯗꯨꯕꯨ ꯂꯩ ꯖꯒꯥ ꯂꯩꯇꯕꯅꯤꯅ ꯑꯁ ꯀꯔꯤ ꯎꯄꯥꯏ ꯂꯩ
ꯎꯝ
ꯏꯟꯁꯥꯡ ꯅꯥꯄꯤꯈꯔ ꯊꯥ ꯑꯩ ꯉꯥꯒꯤ ꯕꯣꯛꯁꯁꯨ ꯈꯪꯕ꯭ꯔꯥ
ꯎꯝ ꯍꯣꯏ ꯍꯣꯏ ꯍꯣꯏ
ꯑꯗꯨ ꯑꯍꯨꯝ ꯃꯔꯤ ꯊꯝꯂꯒ
ꯑꯆꯥ ꯑꯆꯥ ꯑꯆꯥ
ꯑꯗꯨꯗꯤꯗꯤ
ꯍꯣꯏ ꯑꯗꯨꯃꯥꯏ ꯑꯗꯨꯃꯥꯏꯅ ꯇꯧꯅꯕꯅꯦ ꯍꯥꯏꯗꯤ ꯀꯩꯅꯣ ꯀꯩ ꯍꯥꯏꯁꯔꯥ ꯇꯥꯎꯟꯗ ꯁꯤꯇꯤꯗ ꯂꯩꯕꯁꯤꯡꯗꯤꯀꯣ
ꯑꯥ
ꯍꯣꯏ ꯃꯣꯏ ꯇꯦꯔꯦꯁꯀꯨꯝꯕꯗ ꯑꯗꯨꯝ ꯊꯝꯕꯅꯦ ꯑꯗꯨꯃꯥꯏꯅ ꯑꯩꯈꯣꯏ ꯑꯟꯇꯤ ꯈꯣꯏꯁꯨ ꯑꯃ ꯃꯣꯏ ꯀꯩꯅꯣꯗ ꯂꯩꯕ ꯂꯩꯌꯦꯕ ꯇꯥꯎꯟꯗꯀꯣ ꯃꯣꯏꯁꯨ ꯑꯗꯨꯃꯥꯏꯅ ꯇꯧꯋꯦꯗ
ꯑꯣ ꯃꯔꯨ ꯃꯔꯥꯡ ꯊꯥ ꯊꯥꯕ ꯑꯗꯨꯒ ꯑꯝ ꯀꯩꯅꯣ ꯁꯦꯂꯔꯤꯒꯨꯝꯕ ꯑꯗꯨ ꯑꯗꯨ ꯊꯥꯕꯅꯦꯗꯤ
ꯑꯣ ꯍ ꯂꯦꯇ ꯂꯦꯇꯁꯀꯨꯝꯕꯁꯨ ꯍꯣꯏ ꯍꯣꯏ
ꯑꯗꯨ ꯊꯥꯏꯌꯦ ꯈꯔ ꯈꯔꯗꯤ
ꯑꯣ ꯂꯦꯇꯤꯁꯇꯣꯅꯪ ꯍꯥꯎꯕ꯭ꯔꯣ
ꯑ ꯕꯔꯕꯤꯀ꯭ꯌꯨꯒꯨꯝꯕ ꯆꯥꯔꯗꯤ ꯑꯗꯨꯝ ꯑ ꯍꯥꯎꯋꯦ ꯑꯗꯨꯕꯨ ꯀꯝ ꯆꯥꯗꯦꯗ
ꯑꯣ ꯑꯩꯗꯤ ꯂꯦꯇꯦꯁꯇꯤ ꯑꯗꯨꯝ ꯍꯥꯎꯋꯦ ꯍꯣꯏ
ꯑꯩꯗꯤ ꯁꯦꯂꯔꯤ ꯌꯥꯝ ꯄꯥꯝꯕꯀꯣ
ꯎꯝ ꯑꯆꯥ
ꯁꯦꯂꯔꯤ ꯊꯥꯢꯌꯦ
ꯎꯝ
ꯕꯤꯠ ꯔꯨꯠ ꯊꯥꯏꯌꯦ
ꯑꯣ ꯕꯤꯠ ꯔꯨꯠ ꯁꯨ ꯑꯥ
ꯑꯗꯨ ꯑꯗꯨꯒꯨꯝꯕ ꯊꯥꯏ
ꯑꯆꯥ ꯑꯁꯦꯡꯕ ꯍꯥꯏꯔꯗꯤꯀꯣ ꯀꯩꯅꯣꯁꯤ ꯍꯤꯡꯒꯣꯜ ꯂꯩꯕꯩ ꯁꯔꯨꯛꯇꯤꯀꯣ
ꯎꯝ
ꯑꯗꯨꯒꯨꯝꯕ ꯂꯩꯔꯒ ꯍꯦꯟꯅ ꯐꯖꯅ ꯍꯧꯔꯗꯤ ꯑꯗꯨꯅ ꯍꯦꯟꯅ ꯀꯩꯅꯣ ꯇꯧꯕꯅꯦ ꯍꯥꯎꯁꯨ ꯍꯥꯎꯅꯤ ꯍꯦꯟꯅ
ꯍꯣꯏ ꯑꯗꯨꯅꯤ
ꯌꯥꯝ ꯁꯦꯡꯅꯁꯨ ꯇꯧꯕꯩꯀꯣ
ꯑꯗꯨꯅꯤ ꯌꯥꯝ ꯏꯟꯇꯔꯦꯁ ꯂꯩꯌꯦ ꯑꯩꯗꯤ
ꯑꯝ
ꯃꯔꯛ ꯃꯔꯛꯇ ꯐꯗꯤꯒꯣꯝꯒꯨꯝꯕꯁꯨ ꯊꯥꯏ
ꯑꯥꯝ
ꯈꯔꯗꯤ ꯆꯥꯎꯅ ꯊꯥꯅꯤꯡꯕꯅꯤꯗ ꯃꯐꯝ ꯂꯩꯇꯕꯤ ꯀꯌꯥꯃꯨꯛꯁꯨ ꯄꯥꯝꯃꯨꯕ꯭ꯔꯥ
ꯍꯣꯢ ꯍꯣꯢ
ꯕꯖꯥꯔ ꯃꯅꯥꯛꯇ ꯂꯩꯕꯅꯤꯅ ꯎꯄꯥꯏ ꯂꯩꯇ꯭ꯔꯦ
ꯎꯝ ꯑꯗꯨꯃꯥꯏꯅ ꯇꯥꯔꯅꯤ ꯕꯖꯥꯔꯗ ꯂꯩꯔꯒꯦ
ꯎꯝ